ꯍꯜꯂꯣ ꯑꯣ ꯇꯥꯏ ꯀꯩꯗꯧꯔꯤꯒꯦ ꯀꯩꯗ ꯇꯧꯕ꯭ꯔꯣ
ꯇꯧꯔꯝꯅꯦ
ꯔꯥꯁꯇ ꯍꯧꯖꯤꯛꯛꯇ ꯍꯧꯒ ꯄ꯭ꯔꯣ
ꯃꯦ ꯆꯀ ꯍꯄꯒ
ꯑꯣ ꯀꯩ ꯆꯥꯡ ꯆꯒꯦ
ꯍ ꯋꯥꯏꯆꯥꯑ
ꯍꯋꯥꯏꯁ ꯍꯥꯎꯔꯦꯅꯦ ꯃꯟꯁꯨꯨꯕ꯭ꯔꯣ
ꯉꯥꯏꯍꯥꯛ ꯆꯨꯔꯝꯕꯅꯦ ꯍꯧꯖꯤꯛꯇꯤ ꯆꯨꯗ꯭ꯔꯦ
ꯎꯝ ꯀꯔꯤꯛ ꯀꯔꯤꯛ ꯐꯤ ꯁꯥꯕ꯭ꯔꯣ
ꯁꯥꯗꯦ ꯑꯗꯨꯝ ꯂꯩꯌꯦ ꯀꯔꯤꯁꯨ ꯇꯧꯅꯦ ꯍꯍ
ꯑꯣꯜ ꯇ ꯍꯌꯦ ꯀꯣꯂꯦꯖꯇ ꯂꯣꯏꯗ꯭ꯔꯣ
ꯎ ꯆꯨꯔꯗꯤ ꯂꯩꯕ ꯅꯨꯡꯉꯥꯏꯔꯅꯤ
ꯅꯣꯡ ꯆꯨꯔꯗꯤ ꯇꯨꯝꯃꯁꯨ ꯅꯨꯡꯉꯥꯏꯔꯦ
ꯎꯝ ꯇꯨꯝꯃꯒ ꯂꯩꯥꯏ ꯊꯣꯑꯣ ꯅꯪ
ꯑ ꯇꯨꯁꯨ ꯁꯥꯏ ꯑꯁ ꯑꯗꯨꯤꯗꯤ ꯀ
ꯑꯣꯥ
ꯄꯥꯗꯨꯗꯤ ꯌꯥꯝ ꯁꯥꯏꯌꯦꯦ ꯅꯣꯏ ꯆꯤꯡꯗ ꯂꯩꯕ꯭ꯔꯣ
ꯑꯩꯁꯨ ꯇꯝ ꯄꯥꯡꯝꯄ ꯂꯩꯌꯦ
ꯑꯁꯑ ꯀꯣ
ꯎꯝꯈꯤꯇꯪ ꯏꯪ ꯃꯥꯂꯦ ꯉꯁꯤꯁꯦ
ꯌꯦꯡꯉꯁꯦ ꯅꯣꯡ ꯈꯔ ꯌꯥꯝꯃꯦ ꯑꯗꯨꯒꯤ ꯂꯧ ꯁꯨꯕ ꯃꯤꯒꯤꯗꯤ ꯍꯦ ꯅꯨꯡꯉꯥꯏꯔꯅꯤ
ꯎꯝ
ꯅꯪ ꯂꯩ ꯏ ꯀꯔꯤꯦ ꯀꯅꯦ ꯍꯟꯅꯕ꯭ꯔꯣ
ꯀꯂ ꯏꯁꯇꯥꯔꯒ ꯂ ꯍꯗꯅꯤ
ꯑꯁꯤꯗꯤ ꯆꯠ꯭ꯔꯕꯨ
ꯑ ꯁꯇꯤ ꯑꯣꯏꯔꯦ ꯀꯨꯏꯔꯦꯗ ꯀꯥꯗꯕ ꯏꯔꯥꯡ ꯍꯧꯕꯗꯒꯤꯀꯣ ꯁꯨ ꯌꯥꯗ ꯋꯥꯒꯦ ꯇ ꯂꯥꯏ ꯂꯩꯅꯦ
ꯊꯔꯤ ꯊꯔꯤ ꯑ ꯄꯪꯀꯣꯏꯗ ꯀꯣꯏꯔꯒ ꯆꯠꯂ ꯀꯣꯂꯦꯖ ꯆꯠꯇ꯭ꯔꯗꯤ ꯌꯨꯝꯗ ꯑꯗꯨꯝ ꯂꯩꯕꯗꯣ
ꯀꯣꯏꯕ ꯆꯠꯄꯁꯨ ꯄꯩꯁꯥ ꯆꯪꯉꯦꯅꯦ
ꯑꯗꯨ ꯑꯣꯏꯔꯁꯨ ꯑꯗꯨꯝ ꯅꯣꯏꯗꯤ ꯇꯝꯄꯥꯛꯇ ꯂꯩꯕꯅꯤꯅ ꯑꯗꯨꯝ ꯂꯝꯕꯤꯗꯣ ꯄꯪꯀꯣꯏ ꯈꯣꯠꯂ
ꯖꯠꯒꯂꯅ ꯔꯅꯣ
ꯄꯣꯠꯁꯨ ꯅꯨꯡꯉꯥꯏꯕꯅꯤꯅꯀꯣ ꯑꯃꯔꯣꯝꯗ
ꯑꯣ
ꯀꯔꯦ ꯀ꯭ꯔꯦ ꯑꯗꯨ ꯏꯃꯥꯟꯅꯕꯤꯁꯤꯡꯒ ꯄꯨꯜꯂꯒ ꯆꯥꯔꯒ ꯊꯛꯄ ꯀꯣꯏꯕ
ꯍ ꯆꯀꯅꯤ ꯅꯪꯗꯤ ꯉꯁꯤ
ꯑꯩꯗꯤ ꯐꯤ ꯁꯥꯒꯅꯤ
ꯑ ꯌꯥꯝ ꯀꯩ
ꯐꯤꯁꯨꯀꯥꯎ ꯑꯁ ꯑꯣꯔꯗꯔ ꯂꯩꯇ꯭ꯔꯗꯤ ꯁꯥꯗꯦꯗ ꯑꯣꯗꯔ ꯂꯩꯕ ꯀꯥꯟꯗ ꯁꯥꯕ ꯐꯤꯁꯕ ꯁꯕꯥꯏ
ꯎꯝ ꯑꯩꯗꯤ ꯐꯤꯤꯁꯝꯁꯨꯨ ꯍꯥꯏꯇ ꯎ
ꯆꯥꯎꯅꯗꯤ ꯑꯗꯨꯝ ꯍꯥꯏꯔꯛꯀꯅꯤꯗ ꯂ ꯂꯩꯔꯦ ꯐ ꯐ ꯂ ꯂꯕ꯭ꯔꯣ ꯅꯅꯨꯡꯊꯁꯨ ꯂꯩꯕ꯭ꯔꯣ
ꯏꯃ ꯅꯕꯤꯒꯂꯌꯦꯦ
ꯑꯥ ꯑ
ꯍꯪꯗꯤ
ꯑꯩꯈꯣꯏꯗꯤ ꯐꯦꯃꯤꯂꯤꯅꯤꯗ ꯅꯤ ꯂꯩ ꯃꯤ ꯑꯃꯃꯦ ꯃꯤ ꯇꯔꯥ ꯍꯦꯅ ꯂꯩꯌꯦꯦ ꯅꯨꯄꯥ ꯅꯨꯄꯥ ꯃꯉꯥ ꯅꯨꯅꯥꯄꯤ ꯑꯅꯤ ꯑꯉꯥꯡ ꯇꯔꯨꯛ ꯎꯝ ꯄꯥꯂꯒꯣ ꯑꯣꯏꯔꯅꯣꯗꯤ
ꯄꯥꯟꯗ꯭ ꯄꯥꯟꯗꯔꯤ ꯄꯥꯂ ꯄꯣꯅꯪꯗꯤ
ꯆꯍꯤꯒ ꯁꯨꯔꯕꯣ
ꯇ꯭ꯋꯦꯟꯇꯤ ꯐꯣꯔ
ꯇ꯭ꯋꯦꯟꯇꯤ ꯐꯣꯔ ꯑꯥꯋꯥꯔꯁ ꯑꯉꯥꯡ ꯑꯣꯏꯔꯤꯗ ꯑꯗꯨꯝꯗꯤ ꯌꯨꯝ ꯄꯥꯝꯕ ꯋꯥꯂꯦ ꯑꯩꯈꯣꯏꯗꯤ ꯑꯍꯥꯡ ꯑꯣꯏꯔꯅ ꯇ꯭ꯋꯦꯟꯇꯤ ꯅꯥꯏꯟ ꯇ ꯁꯅꯦꯦ
ꯄꯥꯟꯕꯩ ꯌꯥꯔꯦꯅꯦ ꯑꯗꯨꯅꯦ
ꯑꯥ ꯑꯗꯨꯝ ꯇꯥꯔꯅꯦꯁꯨ
ꯌꯦꯡꯕ ꯍꯧꯔꯀꯣ
ꯄꯥꯔꯂꯁꯨ ꯊ ꯃꯥꯅ ꯇꯅꯤ
ꯎꯝ ꯃꯝ ꯍꯦ ꯍꯥꯏꯗꯤ ꯅ ꯅꯨꯄꯤꯤꯒꯗꯤ ꯃꯦꯔ
ꯑꯣ ꯅꯨꯄꯤꯗꯤꯀꯣ ꯃꯇꯝ ꯍꯦꯟꯈ꯭ꯔꯗꯤ ꯂꯣꯏꯔꯦ ꯂꯣꯏꯗ꯭ꯔꯤꯉꯩꯗ ꯄꯥꯝꯃꯦ ꯍꯒꯗꯧꯕ
ꯎꯝ ꯑꯗꯨꯅ ꯅꯪꯁꯨ ꯆꯠ ꯅꯝꯕ ꯇꯧꯔꯣ
ꯑꯁ ꯂ ꯑꯩꯇ꯭ꯔꯤ ꯅꯦ ꯍꯦ
ꯑꯦꯁ ꯂꯩꯥꯏ ꯅꯪꯅꯤꯗꯥ
ꯂꯩꯇ꯭ꯔꯔꯤꯅꯦ ꯍꯧꯖꯤꯛꯀꯥꯟꯁꯦ ꯑꯁ ꯌꯥꯝ ꯋꯥꯒ ꯁꯤꯕ ꯁꯤꯇꯩ ꯃꯇꯝꯅꯤ ꯌꯥꯝ ꯋꯥꯅꯦ ꯑꯗꯨꯒꯨꯝꯕ ꯊꯤꯕꯁꯦ
ꯑꯝ ꯅꯪꯅ ꯈꯟꯕꯒꯤ ꯑꯣꯏꯔꯝꯒꯅꯤꯗ ꯂꯩꯇꯦꯗ
ꯂꯩꯔꯝꯅꯤꯗ ꯅꯣꯏꯗꯤ ꯀꯣꯂꯦꯖ ꯀꯥꯅꯤꯅ ꯂꯨꯄꯥ ꯐꯖ ꯐꯖꯕ ꯂꯩꯔꯝꯅꯦ ꯑꯩꯁꯨ ꯁꯤꯕꯤꯗ
ꯀꯤꯕꯤꯤꯒꯦ
ꯈ꯭ꯔꯤꯁꯃꯥꯁ ꯃꯇꯝꯗꯤ ꯈꯣꯟ ꯆꯠꯄ꯭ꯔꯣ
ꯑꯥ ꯑꯗꯨꯝ ꯆꯠꯂꯦ
ꯍꯧꯖꯤꯛꯁꯨ ꯑꯃꯨꯛ ꯅꯛꯁꯤꯟꯈ꯭ꯔꯦꯀꯣ ꯕꯣꯔꯀꯨꯝꯕ ꯌꯦꯡꯕ꯭ꯔꯣ ꯅꯣꯏꯗꯤ
ꯌꯦꯡꯗꯦ ꯏꯗꯤ ꯅꯣꯏꯗꯤ ꯌꯦꯡ ꯅꯝꯒꯅꯤ ꯐꯦꯃꯤꯂꯤ ꯂꯩꯕ
ꯃꯁ ꯑꯩꯈꯣꯏ ꯉꯔꯥꯡꯁꯨ ꯌꯦꯡꯉꯟ ꯑꯁꯤꯁꯨ ꯑꯃꯨꯛ ꯌꯦꯡꯈꯤꯅꯤ ꯌꯦꯟ ꯕꯣꯛ ꯀꯩꯅꯣ ꯕꯣꯔ ꯌꯦꯡꯕꯗ ꯑꯁ ꯆꯥꯕꯅ ꯆꯥꯕꯅꯀꯣ
ꯑꯣ
ꯆꯥꯕꯗꯕꯣꯔ ꯍꯦꯟꯅ ꯆꯥꯕꯅ ꯌꯥꯝꯃꯤꯗ
ꯑꯥ
ꯌꯦꯟ ꯊꯣꯡꯉꯅꯤ ꯀꯔꯤ ꯀꯔꯤꯆꯥꯄꯣꯠ ꯂꯧꯔꯒ ꯆꯥꯕ
ꯑ ꯃꯅꯨꯡꯥꯏꯔ ꯃꯅꯤ ꯑꯗꯨꯗ
ꯅꯣꯏꯁꯨ ꯌꯦꯡꯉꯨꯗ ꯂꯩꯔꯃꯅꯤꯗ ꯅꯣꯏ ꯃꯅꯥꯛ ꯃ ꯅꯥꯛꯇ ꯌꯨꯝ
ꯌꯦꯡꯅꯒꯦꯗ ꯃꯥꯒꯤ ꯊꯣꯛꯄ ꯊꯣꯛꯄ ꯑꯗꯨꯝ ꯂꯩꯅꯩ
ꯁꯤꯗꯤ ꯑꯗꯨꯝ ꯂꯩꯒꯦꯔꯣ ꯀꯣꯏꯒꯦꯔꯣ
ꯝ ꯃꯌꯦꯛꯒꯅꯤ ꯀꯔꯤꯁ
ꯅꯣꯏꯗꯤ ꯅꯆꯤꯟ ꯅꯅꯥꯎ ꯀꯌꯥ ꯄꯣꯛꯄ꯭ꯔꯣ
ꯃꯔꯤꯅꯦ
ꯅꯨꯄꯤ ꯀꯌꯥ ꯅꯨꯄꯥ ꯀꯌꯥꯅꯣ
ꯈꯟꯇꯅꯤ
ꯑꯁ ꯅꯨꯄꯤ ꯃꯊꯟꯗ ꯑꯣꯏꯕ ꯅꯨꯄꯤ ꯃꯊꯟꯗ ꯑꯣꯏꯕꯁꯦ ꯌꯥꯝ ꯀꯩꯅꯣ ꯇꯧꯕꯅꯤꯀꯣ ꯁꯤ ꯈꯂꯣ ꯅꯨꯄꯥꯁꯤ ꯃ ꯌꯥꯝꯚꯒꯅꯦꯀꯣ ꯉꯊꯛꯁꯨ ꯐꯖꯒꯅꯦ ꯅꯨꯄꯤ ꯑꯇꯣꯝꯕ ꯎꯝ ꯇꯣꯝꯗ ꯄꯣꯛꯄ ꯁꯥꯁꯦ ꯃꯁꯛꯁꯨ ꯐꯖꯩꯌꯦ ꯐꯖꯩ ꯍꯥꯏꯅ ꯍꯥꯏꯅ ꯐꯖꯔꯒꯅꯦ ꯉꯁꯛꯁꯨ
ꯍꯖꯗꯦꯗ
ꯃꯃꯥ ꯕꯕꯥ ꯑꯩꯈꯣꯏꯗꯤ ꯑꯍꯟ ꯑꯣꯏꯔꯕꯣ
ꯑꯍꯝ ꯐꯤꯐꯇꯤ ꯑꯦꯟꯕꯗ ꯉꯥꯏꯔꯝꯅꯤꯗ
ꯃꯣꯏꯗꯨꯗꯥ ꯑꯩꯈꯣꯏꯗꯤ ꯅꯨꯄꯤ ꯊꯤꯕ ꯌꯥꯎꯔꯕꯣ
ꯑ ꯑ ꯃ ꯈꯤꯔꯦ ꯃꯁꯆꯥ ꯑ ꯌꯝ ꯌꯝ ꯆ ꯑꯕꯅ
ꯆꯥꯛ ꯀꯌꯥ ꯀꯌꯥ ꯂꯩꯅꯔꯒꯦ
ꯑꯍꯟꯅ ꯅꯨꯄꯤ ꯑꯍꯨꯝ ꯁ ꯃꯌꯥꯏꯒꯤꯗꯨꯅ ꯇꯧꯗꯦꯗ ꯌꯨꯗ ꯗꯨꯝ
ꯑꯁꯅ ꯄꯥꯗꯗꯤ ꯌꯧ ꯊꯥꯛꯄꯅꯅ ꯄꯥꯊꯣꯛ ꯀꯅꯤ ꯃꯣꯏꯒꯤ ꯊꯕꯛꯅ ꯑꯩꯈꯣꯏꯅ ꯑꯆꯥꯄꯣꯠ ꯆꯥꯅꯤꯡꯕꯒꯨꯝꯅ ꯃꯣꯏꯁꯨ ꯌ ꯄꯥꯝꯅꯤ ꯀꯩꯅꯣ
ꯁꯥꯏꯁ
ꯑꯦ
ꯃꯈꯣꯏꯒꯤ ꯈꯨꯇꯛꯇꯨꯗꯤꯀꯣ ꯍꯦꯟ ꯃꯟꯕꯅꯤꯅꯦ
ꯋꯥꯔꯤ ꯐꯖ ꯐꯖꯕ ꯁꯥꯁꯦ ꯉꯁꯤ
ꯁꯔꯣ ꯑꯣ
ꯅꯪ ꯍꯥꯟꯅ ꯁꯥꯔꯨꯒ
ꯇꯧ ꯃꯟꯃꯒꯤ ꯋꯥ ꯍꯥꯏꯅꯤꯡꯉꯥꯏ ꯂꯩꯗ꯭ꯔꯦ ꯑꯩꯗꯤ
ꯍ ꯍꯥ ꯋꯥꯔꯤꯗꯤ ꯑꯗꯨꯝ ꯂꯩꯒꯅꯤꯗ ꯌꯥꯗꯕꯒꯤꯅꯤꯗ
ꯑꯗꯨꯝ ꯁꯥꯔꯛꯑꯣꯕ ꯍꯥꯏꯕ ꯌꯥꯒꯅꯤꯗ
ꯌꯨꯝ ꯑꯩ ꯍꯥꯏꯔꯛꯑꯗꯤ ꯅꯪ ꯌꯨꯝ ꯄꯗꯣ ꯍꯥꯏꯔꯅꯤ
ꯑꯦ ꯀꯣꯏꯗꯤ ꯉꯂꯦꯅꯦ ꯉ ꯑ
ꯉꯝꯗ꯭ꯔꯦꯗ ꯆꯍꯤ ꯇ꯭ꯋꯦꯟꯇꯤ ꯐꯣꯔ ꯁꯨꯕꯕꯣ ꯇ꯭ꯋꯦꯟꯇꯤꯁꯦ ꯇ꯭ꯋꯦꯟꯇꯤ ꯍꯦꯟꯈ꯭ꯔ ꯀ ꯌꯥꯔꯦꯗ ꯅꯨꯄꯤꯗꯤ ꯀꯣꯂꯦꯖ ꯀꯥꯔꯒ ꯊꯕꯛ ꯐꯪꯕꯁꯨ ꯅꯠꯇꯦ ꯌꯣꯟ ꯇꯥꯊꯔꯅ ꯆꯥꯏꯌꯣ ꯑꯣꯗ ꯐꯠꯇꯔꯣꯅ
ꯁꯨꯈꯗꯇ ꯄꯤꯁꯥ ꯊ ꯀꯗꯤ ꯌꯥꯝ
ꯑ ꯅꯪ ꯏ ꯄ ꯑꯗꯨꯣ ꯊꯕꯛ ꯁꯨꯍꯜꯂꯨ ꯀꯩꯅꯣ ꯅꯪꯅ ꯅꯨꯡꯉꯥꯏꯅ ꯂꯩꯊꯣꯛꯄ
ꯑ ꯀꯥꯟꯗꯗꯨꯒꯝꯕꯗꯨ ꯌꯥꯗꯣ ꯃꯥꯗ꯭ꯔꯦꯅꯤ
ꯑꯗꯨꯩ ꯀꯥꯟꯗ ꯅꯨꯄꯥꯁꯤꯡꯁꯨ ꯊꯕꯛ ꯁꯨꯅꯤꯡꯅꯕꯅꯦ ꯆꯔꯒ ꯇꯝꯃꯤꯉ ꯈꯇ
ꯍꯧꯖꯤꯛꯀ ꯅꯨꯄꯥꯁꯤꯡꯁꯦ ꯅꯨꯄꯤꯗꯂꯞ ꯆꯥꯕ ꯑꯗꯨꯝ ꯌꯦꯡꯉꯤꯅꯦ
ꯅꯨꯄꯤ ꯑꯩꯁ ꯅꯨꯄꯤ ꯅꯠꯇꯒꯣ ꯆꯥꯔꯣ ꯀꯔꯤ ꯀꯥꯟꯅꯕ꯭ꯔꯣ
ꯑꯗꯨꯝ ꯌꯦꯡꯉꯒ ꯂꯩꯔꯅꯦ ꯑꯩꯈꯣꯏꯗꯤ ꯂꯩꯍꯧꯔꯅꯤꯗ
ꯆꯥꯔ ꯀꯥꯟꯗꯨꯅ ꯃꯌꯨꯝ ꯄꯥꯊꯣꯛꯑꯒ ꯑꯉꯥꯡ ꯁꯦꯟꯅꯕꯗ ꯇꯣꯂꯣꯞ ꯆꯥꯕ ꯅꯪꯉꯣꯏꯗ
ꯎꯝ ꯅꯨꯄꯤꯒꯤ ꯄꯨꯟꯁꯤꯁꯦ ꯌꯥꯝ ꯂꯨꯏꯅꯦ
ꯀꯔꯤ ꯀꯔꯤ ꯏꯟꯁꯥꯡ ꯆꯥꯔꯒ ꯂꯩꯅꯕ꯭ꯔꯣ ꯅꯣꯏꯅ ꯍꯦꯡꯒꯣꯒꯨꯝꯕꯗꯤ ꯂꯩꯕ꯭ꯔꯣ
ꯍꯥꯥ ꯃꯒꯣ ꯍꯥꯏꯕ꯭ꯔꯣ
ꯍꯪꯒꯣ ꯍꯪꯒꯣꯒꯨꯝꯕꯗꯤ ꯂꯩꯕ꯭ꯔꯣ ꯅꯣꯏ ꯃꯅꯥꯛꯇ
ꯂꯩ ꯁꯧꯒ꯭ꯔꯤꯒꯨꯝꯕ ꯍꯪꯒꯥꯝ ꯃꯔꯥꯛ ꯃꯔꯔꯥꯛ ꯇ ꯆꯥꯏ ꯍꯋꯥꯏ ꯁꯤꯉꯔꯗ
ꯃꯁꯝꯒꯨꯝꯕꯗꯤꯌꯨꯕ꯭ꯔꯣ
ꯑꯩꯈꯣꯏ ꯂꯩꯕꯁꯦ ꯕꯖꯥꯔꯗꯣ ꯌꯥꯝ ꯂꯥꯞꯄꯦ
ꯑꯗꯨ ꯅꯦꯀꯣꯣꯔꯦ ꯀꯥꯕꯁꯨ ꯄꯩꯁꯥ ꯌꯥꯎꯗ꯭ꯔꯗꯤ ꯂꯩꯕ ꯌꯥꯗ꯭ꯔꯅꯤ
ꯀꯣꯂꯦꯖ ꯃꯅꯥꯛꯇ ꯂꯩꯕꯒꯀ
ꯎꯝ
ꯕꯖꯔꯒꯤ ꯂꯥꯕꯅ ꯂꯩꯕꯈꯣꯏꯗ
ꯈ꯭ꯔꯤꯁꯃꯥꯁ ꯃꯇꯝꯗꯨꯗꯤ ꯈꯣꯏ ꯆꯠꯄ꯭ꯔꯣ
ꯑꯣ ꯆꯦ
ꯑꯗꯨꯗꯤ ꯖꯒꯦ ꯀꯥ ꯌꯥꯝ ꯁꯥꯔꯝꯕ ꯍꯩꯔꯝꯗꯧ ꯃꯥꯜꯂꯦꯀꯣ ꯅꯪꯗꯤ
ꯑꯣꯏ ꯁꯥꯗꯦꯗ
ꯖꯒꯣꯏ ꯁꯥꯕ ꯌꯥꯝ ꯍꯩꯔꯝꯗꯧ ꯃꯥꯜꯂꯦꯅ ꯁꯛꯁꯨ ꯐꯖꯕꯅꯤꯅꯀꯣ ꯅꯨꯄꯥꯁꯤꯡꯅ ꯉꯥꯎꯔꯒ ꯅꯨꯄꯥꯁꯤꯅ ꯉꯥꯎꯔꯒ ꯍ ꯃꯥꯂ ꯔꯝꯕ ꯔꯃ ꯍꯥꯂ
ꯖꯅꯤ ꯍ ꯅꯪꯁꯤꯁꯨ
ꯂꯨꯄꯥ ꯌꯥꯃ꯭ꯔ ꯑꯗꯨꯅ ꯀꯣꯛ ꯉꯥꯎꯔꯝꯎꯅꯤꯅꯦ ꯅꯣꯏꯗꯤ
ꯈ꯭ꯔꯤꯁꯃꯁ ꯂꯥꯛꯄ ꯃ ꯃꯇꯝꯀ ꯖꯒ ꯁꯔꯥ ꯃꯅꯦ ꯍꯧꯖꯤꯛꯇ ꯄꯜꯂꯦ ꯏꯃꯥꯟꯅꯕꯤꯁꯤꯡꯁꯨ ꯌꯨꯝ ꯄꯥꯟꯅꯕ ꯌꯥꯎꯔꯦꯕ
ꯎ ꯑꯗꯨꯅꯦ ꯅ ꯌꯨꯝ ꯄꯥꯟꯜꯂꯤꯕꯗ ꯅꯨꯄꯥ ꯌꯥꯝꯃ ꯑꯃꯒꯤꯅꯦꯕ ꯄ ꯌꯥꯔꯨꯗꯤ ꯌꯨꯝ ꯄꯥꯅꯤꯡꯗꯕꯅꯦ
ꯍꯧꯖꯤꯛ ꯄꯥꯡꯈ꯭ꯔꯗꯤ ꯏꯁ ꯏꯃꯥ ꯏꯄꯥꯅ ꯂꯣꯏꯔꯅꯤ ꯏꯟꯊꯣꯛꯄꯤꯔꯅꯤ ꯑꯉꯥꯡ ꯑꯣꯏꯅ
ꯑꯦꯊꯈ꯭ꯔꯗꯤ ꯃꯣꯏꯁꯨ ꯎꯄꯥꯏ ꯂꯩꯔꯣꯏꯗ ꯑꯗꯨꯝ ꯆꯠꯈ꯭ꯔꯣ ꯍꯥꯏꯈ꯭ꯔꯗꯤ
ꯒ꯭ꯌꯥꯟ ꯇꯥꯕꯒꯤ ꯑꯣꯏꯕꯅꯤ ꯀꯩꯅꯣ ꯒ꯭ꯌꯥꯟ ꯇꯥꯕꯒꯤ ꯄꯥꯟꯕꯥꯅꯤꯅ ꯒ꯭ꯌꯥꯟ ꯇꯥ ꯇꯥ ꯑꯃꯅꯤꯅ ꯅꯪꯗꯤ ꯒ꯭ꯌꯥꯟ ꯇꯥꯕ ꯃꯤ ꯑꯣꯏꯔꯝ ꯀꯣꯂꯦꯖ ꯀꯥꯔꯒ ꯐꯖꯅ ꯗꯨꯀꯥꯟꯒꯨꯝꯕ ꯐꯝ ꯗꯨꯀꯥꯟꯒꯨꯝꯕ ꯐꯝꯃꯁꯨ ꯋꯥꯕ ꯐꯁꯨ ꯋꯥꯕ ꯉꯇꯅꯗ ꯊꯗ
ꯌꯨꯝ ꯄꯥꯅꯤꯡꯕ ꯐꯥꯎꯗ꯭ꯔꯦꯗ ꯋꯥꯈꯜꯗ
ꯊꯕꯛ ꯍꯥꯟꯅ ꯊꯤꯒꯦ ꯈꯟꯕꯒꯤꯔꯣ
ꯑꯥ
ꯑꯁ ꯅꯪ ꯊꯤꯕꯁꯨ ꯅꯪꯒꯤ ꯅꯨꯄꯥꯗꯣ ꯊꯕꯥꯛ ꯊꯤꯕ ꯊꯤꯔꯣ ꯀꯩꯅꯣ ꯅꯪ ꯊꯕꯛ ꯐꯪꯗ꯭ꯔꯁꯨ ꯅꯪꯒꯤ ꯅꯨꯄꯥ ꯊꯕꯛ ꯇꯧꯕ ꯊꯤꯔꯣ ꯑꯩ ꯊꯕꯤꯔꯨꯔꯣ ꯑꯗꯣ ꯑꯩ ꯊꯕꯤꯔꯣ ꯑꯩꯈꯣꯏꯗ
ꯊꯕꯤꯤ ꯑꯣꯅꯦ
ꯑꯩꯈꯣꯏꯗ ꯊꯕꯛ ꯇꯧꯕ ꯌꯥꯝ ꯂꯩ ꯏꯃꯥ ꯅꯨꯄꯥ ꯅꯪꯒꯤ ꯑꯃ ꯈꯝꯃꯤꯕ ꯇꯥꯡ
ꯊꯤꯚꯕꯤꯅꯦ ꯂꯩ
ꯏꯉꯥꯁꯨ ꯑꯕ꯭ꯔ
ꯑ ꯍ ꯏꯎ ꯊꯥꯛꯄꯗꯤ ꯄꯝꯅꯦ ꯇꯥꯔ ꯉꯀꯣꯒꯕꯗ ꯄꯥꯝ
ꯑꯩꯅ ꯑꯗꯨꯗꯤ ꯊꯨꯃꯥꯏ ꯇꯧꯗ꯭ꯔꯁꯨ ꯒ꯭ꯌꯥꯟ ꯇꯥꯔꯗꯤ ꯌꯥꯔꯕꯣ
ꯈꯕꯔ ꯇꯧꯕꯁꯤ ꯆꯨ ꯌꯨ ꯊꯛꯄ ꯉꯥꯛꯇ ꯇꯧꯗꯕ ꯃꯤꯅ ꯊꯥꯛꯇꯕ
ꯌꯥꯗ꯭ꯔꯦ